ꯇꯥꯕ꯭ꯔ
ꯅꯥꯏꯌꯦ
ꯁꯦꯝ ꯄꯨꯡ ꯀꯌꯥꯒꯨꯝꯗ ꯇꯨꯝꯒꯦꯔꯣ
ꯉꯥꯍꯥꯛꯇꯪ ꯂꯩꯔꯒ ꯇꯨꯝꯈ꯭ꯔꯅꯤꯗ
ꯁꯦ ꯍꯥ ꯑꯦꯛꯖꯥꯝꯒꯨꯝꯕ ꯂꯩꯌꯦꯕ
ꯍꯣꯏ ꯍꯣꯔꯦꯟ ꯉꯥꯍꯥꯛꯇꯪ ꯂꯩꯔꯒ
ꯎꯝ ꯂꯥꯏꯔꯤꯛ ꯄꯥꯗꯕꯤꯗꯀꯣ
ꯀꯥꯏꯗꯩꯑꯣ
ꯑꯉꯥꯡꯁꯤꯡꯁꯦ ꯆꯩ ꯆꯥꯔꯗꯧꯅꯁꯦ
ꯌꯥꯔꯦ ꯌꯥꯔꯦ ꯍꯦꯟꯖꯤꯜꯂꯦ ꯅꯪ ꯒꯤꯗꯤ ꯍꯦꯟꯖꯤꯟꯕ ꯑꯃ ꯌꯥꯎꯔꯑꯦ
ꯑꯦꯍꯥ
ꯅꯣꯏꯅ ꯅꯣꯛꯑꯦ ꯌꯥꯗꯦ ꯅꯣꯏꯈꯛ ꯗꯨꯨꯃꯥꯏꯅ ꯇꯧꯕ ꯌꯥꯗꯦ ꯁꯠ ꯑꯗꯨꯝ ꯇꯧꯗꯣꯏꯅꯦ ꯑꯩ ꯇꯨꯝꯗ꯭ꯔꯁꯨ ꯀꯥꯏꯗꯦꯌꯣ
ꯎꯝ ꯅꯣꯏꯗꯤ ꯀꯩꯅꯣꯒꯨꯝꯗ ꯑ ꯀꯗꯥꯏꯗ ꯂꯩꯕ꯭ꯔꯣ ꯍꯣꯁꯇꯦꯜꯒꯨꯝꯗ ꯂꯩꯕ꯭ꯔꯣ
ꯍꯣꯏ ꯑꯗꯨꯒꯨꯝꯕꯗꯣ ꯍꯥꯏꯕꯗꯤ ꯀꯥꯏꯗꯦ
ꯍꯣꯏ ꯍꯣꯏ
ꯇꯥꯏꯌꯦꯀꯣ
ꯎꯝ ꯍꯨꯝ
ꯀꯥꯏꯗꯦ
ꯍꯣꯏꯕ
ꯑꯗꯨ ꯑꯣꯏꯔꯁꯨ ꯍꯥꯏꯔꯔꯣꯏꯁꯦ
ꯎꯝ ꯍꯣꯢ ꯂꯩꯌꯦ ꯃꯤ ꯀꯌꯥꯒꯨꯝꯕ ꯂꯩꯕ꯭ꯔꯣ
ꯑꯅꯤ ꯑꯩ ꯑ ꯃꯤꯔꯣ ꯄꯨꯂꯞꯔꯣ
ꯍꯣꯏ
ꯑ ꯃꯇꯨꯡ ꯃꯇꯨꯡ ꯑꯣꯏꯅ ꯂꯩꯌꯦꯕꯀꯣ ꯑꯩꯈꯣꯏꯒꯤꯁꯦ ꯈꯔ ꯆꯥꯎꯗꯦꯕꯀꯣ ꯈꯔ ꯄꯤꯒꯦꯕ ꯀꯣ ꯑꯗꯨꯒꯤ ꯑꯩꯈꯣꯏ ꯑꯃ ꯑꯅꯤ ꯑꯍꯨꯝ ꯇꯔꯦꯠ ꯅꯤꯄꯥꯜ ꯆꯥꯝꯃꯗꯤ ꯁꯨꯗꯦ
ꯆꯥ ꯆꯥ
ꯑꯩ ꯍꯥꯏꯕ ꯍꯩꯇꯦ ꯍꯣꯔꯦꯟ ꯍꯥꯏꯒꯦ
ꯎꯝ
ꯂꯩꯌꯦ ꯑꯗꯨꯒ ꯑꯩꯒꯤ ꯐ꯭ꯔꯦꯟꯒ ꯂꯩꯌꯦ ꯑꯩꯒꯤ ꯐ꯭ꯔꯦꯟꯗ ꯑꯩꯉꯣꯟꯗ ꯁꯤ ꯇꯥꯛꯄꯤꯕꯅꯦ ꯃꯥꯅ ꯑꯩ
ꯑꯣ ꯅꯪꯕꯨ ꯀꯩꯅꯣꯗꯣ ꯇꯥꯛꯄꯤꯕ ꯃꯦꯠꯁꯀꯤ ꯐꯣꯔꯃꯨꯂꯥꯗꯣ
ꯍꯣꯏ ꯑꯗꯨꯒꯨꯝꯕꯗꯤ ꯄꯥꯟꯕꯗꯤ ꯌꯥꯕ꯭ꯔꯣ
ꯍꯣꯏ ꯎꯝ ꯆꯥꯛ ꯌꯦꯟꯁꯥꯡꯗꯤ ꯍꯥꯎꯕꯔꯣ ꯅꯣꯏꯒꯤ ꯀꯩꯅꯣꯒꯤꯗꯤ
ꯍꯥꯎꯗꯦꯗꯥ ꯑꯩꯈꯣꯏꯗꯤ ꯀꯗꯥꯏꯗꯒꯤ ꯍꯥꯎꯗꯦ ꯁꯨꯛꯍꯥꯎ ꯍꯥꯎꯗꯦ ꯅꯪꯗꯤ ꯅꯪꯁꯨ ꯑꯗꯨꯃꯥꯏꯅ ꯂꯩꯕ꯭ꯔꯣ ꯑꯩꯅ ꯂꯩꯕꯒꯨꯝꯅ
ꯍꯣꯏ ꯍꯣꯏ ꯑꯩ ꯑꯗꯨꯃꯥꯏꯅ ꯂꯩꯌꯦ ꯑꯩꯁꯨ
ꯅꯪꯗꯤ ꯍꯥꯎꯕ꯭ꯔꯥ
ꯍꯣꯏ ꯀꯨꯏꯗꯦ ꯍꯥꯎꯋꯦ ꯍꯥꯎꯕꯗꯦ
ꯑꯩꯈꯣꯏꯗꯤ ꯍꯥꯎꯇꯦ ꯑꯩꯈꯣꯏꯗꯤ ꯍꯋꯥꯏ ꯌꯦꯔꯨꯝ ꯍꯥꯎꯇꯦꯍꯦ ꯀꯥꯡꯁꯣꯏ ꯏꯔꯣꯟ ꯕ ꯑꯗꯨꯕꯨ ꯃꯣꯏꯅ ꯆꯥꯕꯗꯨ ꯍꯩꯅꯗꯕꯗꯨꯀꯣ
ꯎꯝ
ꯎꯝ ꯑꯅꯝꯕ ꯑꯗꯨꯝ ꯊꯣꯡꯉꯒ ꯆꯥꯏ
ꯅꯪꯒꯤ ꯀꯩꯅꯣꯗꯤ ꯇꯝꯐꯝꯗꯤ ꯀꯗꯥꯏꯗꯔꯣ
ꯎꯝ ꯃꯥꯏꯟ ꯍꯥꯏꯁꯤꯔꯥ ꯈ꯭ꯋꯥꯏꯗꯒꯤ ꯑꯗꯨꯝ ꯁꯤꯗ ꯃꯤꯡ ꯈ꯭ꯋꯥꯏꯗꯒꯤ ꯆꯥꯎꯕꯗꯨ
ꯃꯤꯡ ꯈ꯭ꯋꯥꯏꯗꯩ ꯆꯥꯎꯕ
ꯑꯗꯨ ꯍꯣꯔꯦꯟ ꯍꯥꯏꯒꯦ ꯍꯣꯔꯦꯟ ꯁꯣꯏꯗꯅ ꯍꯣꯔꯦꯟ ꯍꯥꯏꯒꯦ
ꯎꯝ ꯎꯝ ꯀꯩꯅꯣꯗꯨꯔꯣ ꯁꯤꯇꯤ ꯃꯅꯨꯡꯗꯥꯔꯣ
ꯑꯁ ꯍꯣꯏ ꯍꯣꯏ
ꯎꯝ ꯎꯝ
ꯄꯟꯒꯅꯨꯅꯦ ꯑꯗꯨꯃꯥꯏꯅ
ꯀꯤꯅꯨ ꯀꯤꯅꯨ ꯀꯤꯒꯅꯨ
ꯑꯩ ꯌꯥꯝ ꯀꯤꯌꯦ
ꯎꯝ ꯀꯤꯕ ꯌꯥꯗꯦ ꯀꯤꯕ ꯌꯥꯗꯦ
ꯀꯤꯕ ꯌꯥꯏꯌꯦꯗ ꯅꯪꯗꯤ ꯁꯨꯗꯤꯒꯨꯝꯕ ꯊꯣꯛꯈꯥꯔꯣꯏꯗ꯭ꯔꯣ
ꯑꯩ ꯍꯣꯏ ꯊꯣꯛꯂꯔꯣꯏ ꯑꯩ ꯍꯨꯖꯤꯛꯇꯤ ꯀꯩꯅꯣꯗ ꯂꯩꯗ ꯑꯃꯨꯛꯀꯥ ꯑꯈꯣꯏꯒꯤ ꯃꯐꯝꯗ ꯈ꯭ꯋꯥꯏꯗꯒꯤ ꯏꯪꯕ ꯖꯒꯥꯗꯨ ꯀꯗꯥꯏꯗꯔꯣ
ꯑꯣ ꯑꯩ ꯈꯪꯈ꯭ꯔꯦ ꯑꯩ ꯈꯪꯈ꯭ꯔꯦ ꯍꯣꯏ ꯍꯣꯏ ꯍꯣꯏ ꯑꯗꯨꯗ ꯀꯩ ꯇꯧꯔꯤꯕ ꯅꯪꯒꯤ ꯀꯣꯏꯕ ꯆꯠꯄ꯭ꯔꯣ
ꯑꯍꯥꯟꯅ ꯑꯩ ꯀꯩꯅꯣ ꯇꯧꯕꯗ ꯗꯤꯒ꯭ꯔꯤ ꯑꯃ ꯇꯧꯕꯗ ꯁꯤꯗ ꯂꯩꯕꯀꯣ
ꯍꯣꯏ ꯍꯣꯏ ꯍꯣꯏ ꯑꯗꯨꯗꯤ ꯅꯪꯗꯤ ꯀꯣꯏꯕ ꯆꯠꯀꯦꯔꯣ ꯉꯁꯤꯗꯤ
ꯆꯠꯂꯣꯏ ꯆꯠꯂꯣꯏ ꯀꯗꯥꯏ ꯀꯣꯏꯕ ꯆꯠꯂꯨꯅꯤ ꯉꯁꯤꯗꯤ
ꯍꯥ
ꯆꯠꯂꯣꯏꯕ ꯀꯗꯥꯏꯗ ꯀꯣꯏꯕ ꯆꯠꯀꯦꯔꯣ ꯍꯨꯖꯤꯛꯄꯨ
ꯅꯠꯇꯦ ꯍꯧꯖꯤꯛ ꯍꯥꯏꯕ ꯅꯠꯇꯦ ꯉꯥꯏꯍꯥꯛꯇꯪ ꯍꯧꯔꯦꯟ ꯂꯩꯔꯒ ꯍꯥꯏꯕꯅꯦ
ꯎꯝꯍꯝ ꯀꯣꯏꯔꯣꯏ ꯉꯥꯏꯍꯥꯛꯇꯪ ꯂꯩꯔꯗꯤ ꯀꯩꯅꯣ ꯍꯦꯛ ꯌꯦꯡꯕ ꯌꯧꯔꯅꯦ
ꯑꯣ ꯍꯣ ꯑꯃꯥꯗꯨ ꯍꯣ ꯍꯣꯏ ꯌꯥꯏ ꯑꯗꯨꯁꯨ ꯌꯥꯏ ꯅꯩꯔꯦꯅꯦ ꯅꯣꯏꯗꯤ ꯅꯪꯗꯤ ꯌꯦꯟꯁꯥꯡꯒꯤ ꯃꯅꯥꯛꯇꯥ ꯃꯔꯛꯇꯥ ꯈ꯭ꯋꯥꯏꯗꯒꯤ ꯆꯥꯅꯤꯡꯕꯁꯦ ꯀꯔꯤꯔꯣ
ꯑꯩꯗꯤ ꯀꯩꯅꯣꯒꯨꯝꯕ ꯆꯥꯅꯤꯡꯉꯦ ꯍꯪꯒꯥꯝꯒꯨꯝꯕ ꯏꯁꯀꯣꯁꯀꯨꯝꯕ ꯆꯥꯅꯤꯡꯉꯦ
ꯈ꯭ꯔꯥꯕ
ꯍꯣꯏ
ꯂꯣꯏꯔꯦꯅꯦ ꯁꯥꯗꯤ ꯁꯨꯡꯆꯥ ꯆꯥꯅꯤꯡꯗ꯭ꯔꯦ
ꯁꯥꯁꯨ ꯆꯥꯏꯗꯥ ꯀꯔꯤꯒꯤ ꯆꯥꯏꯗ
ꯑꯣ ꯑꯗꯨ ꯅꯪꯗꯤ ꯆꯍꯤ ꯀꯌꯥ ꯁꯨꯔꯀꯦ
ꯑꯩꯁꯤ ꯑꯅꯤꯒ ꯇꯔꯨꯛ
ꯑꯣ
ꯒꯌꯥꯟ ꯇꯕ꯭ꯔꯣ
ꯌꯥꯝꯅ ꯑꯉꯥꯡꯅꯤꯅꯦ ꯑꯗꯨꯗꯤ
ꯎꯝ ꯑꯉꯥꯡ ꯅꯠꯇꯦ
ꯑꯉꯥꯡꯅꯦꯍꯦ
ꯅꯌꯥꯝꯕꯒꯤ ꯂꯦꯡꯒꯥ ꯑꯣꯏꯔꯝꯃꯤ
ꯎꯝ ꯆꯨꯝꯃꯦ
ꯆꯨꯝꯃꯦꯀꯣ
ꯍꯣꯏ
ꯆꯨꯝꯕ꯭ꯔꯥ ꯆꯨꯝꯗꯦ
ꯆꯨꯝꯃꯦ ꯑꯃꯒꯨꯝꯕꯗꯤ ꯍꯜꯂꯦ ꯑꯩꯈꯣꯏ
ꯑꯣ ꯑꯠꯆꯥ ꯑꯆꯥ ꯑꯗꯨꯗꯤ ꯃꯅꯥꯔꯅꯤ ꯀꯩꯅꯣꯗ ꯑꯩꯈꯣꯏ ꯂꯥꯁꯀꯤ ꯊꯥꯗꯀꯣ
ꯍꯣꯏ ꯑꯗꯨ ꯅꯪ ꯍꯟꯗꯛ ꯍꯟꯗꯛ ꯆꯍꯤꯁꯤꯗꯤ ꯌꯨꯝ ꯊꯣꯛꯇꯣꯏꯔꯣ
ꯎꯝ ꯎꯝ ꯍꯣꯏ ꯌꯦꯡꯅꯤ ꯊꯣꯛꯄ ꯌꯥꯔꯗꯤ ꯊꯣꯛꯀꯦ ꯊꯣꯛꯄ ꯌꯥꯗꯔꯗꯤ ꯊꯣꯛꯂꯣꯏ
ꯊꯣꯛꯅꯤꯡꯗꯦ
ꯊꯣꯛꯅꯤꯡꯉꯦ ꯑꯗꯨꯕꯨ ꯂꯤꯟ ꯌꯥꯝ ꯂꯩꯌꯦ
ꯍꯥꯥ
ꯊꯣꯛꯇꯤ ꯊꯣꯛꯅꯤꯡꯉꯦ ꯑꯗꯨꯕꯨ ꯂꯤꯟ ꯌꯥꯝ ꯂꯩꯌꯦꯕ
ꯀꯩꯒꯤꯅꯣ ꯀꯃꯥꯏꯅ
ꯂꯤꯟ ꯌꯥꯝ ꯂꯩꯌꯦ ꯍꯣꯔꯦꯟ ꯂꯤꯟꯗꯨꯅ ꯆꯤꯛꯂꯗꯤ
ꯂꯩꯇꯦꯍꯦ ꯁꯤꯗ ꯂꯤꯟ ꯑꯃꯁꯨ ꯂꯩꯇꯦ
ꯎꯝ ꯑꯩꯈꯣꯏꯔꯣꯝꯗꯤ ꯂꯤꯟ ꯌꯥꯝ ꯂꯩꯌꯦ
ꯑꯣ ꯑꯈꯣꯏꯗꯤ ꯂꯩꯇꯦ ꯑꯥꯈꯣꯏꯗꯤ ꯀꯔꯤꯁꯨ ꯂꯩꯇꯦ ꯑꯥꯗꯨꯀꯨꯝꯕꯗꯨ
ꯎꯝ ꯑꯗꯨꯗꯤ ꯃꯄꯥꯟꯗ ꯍꯤꯡꯂꯤꯕꯒꯨꯝꯅꯦ ꯅꯪꯒꯤꯁꯦ
ꯅꯠꯇꯦꯗ ꯑꯗꯨꯝ ꯂꯩꯇꯦꯗ ꯂꯤꯟꯒꯨꯝꯕꯗꯨ ꯀꯔꯤꯁꯨ ꯂꯩꯇꯦꯗ
ꯂꯤꯅꯤꯌꯝ ꯂꯩꯌꯦ ꯑꯩꯈꯣꯏ ꯆꯠ ꯄꯨꯡꯆꯠ ꯆꯠꯄ ꯌꯥꯗꯦ
ꯑꯣ
ꯃꯊꯛ ꯃꯊꯛꯂꯣꯝꯗꯒꯤ ꯂꯥꯛꯄꯗꯤ ꯌꯥꯏ ꯑꯗꯨꯕꯨ꯫ ꯑꯗꯨꯔꯣꯝꯗ ꯂꯥꯛꯂꯁꯨ ꯀ꯭ꯔꯤ ꯇꯧꯅꯤ ꯏꯃꯥ ꯎꯅꯥꯗꯔꯗꯤ꯫
ꯑꯗꯨꯅꯦꯀꫭ꯫
ꯎꯝ ꯑꯗꯨ꯫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
ꯀꯩꯅꯣ ꯏꯃꯥꯈꯣꯏꯒꯤ꯫ ꯃꯐꯝꯗꯤ ꯆꯠꯄ ꯌꯥꯏ ꯑꯗꯨꯕꯨ ꯗ꯭ꯔꯣꯝꯁꯨ ꯂꯤꯟ ꯈꯔ ꯈꯔ ꯂꯩꯑꯦ꯫
ꯑꯣ ꯑꯩꯩꯅ ꯚꯥꯞ ꯇꯥꯈ꯭ꯔꯦ ꯅꯪꯅ ꯍꯥꯏꯕꯗꯨ꯫
ꯎꯝ꯫
ꯑꯗꯨ ꯅꯪꯗꯤ ꯅꯣꯏ ꯏꯃꯥꯒꯤ ꯋꯥ ꯉꯥꯡꯕ ꯍꯩꯕ꯭ꯔꯣ꯫
ꯍꯩꯌꯦ꯫
ꯌꯥꯝ ꯐꯔꯦ ꯑꯗꯨꯗꯤ꯫
ꯑꯗꯨ ꯅꯣꯏꯅ ꯂꯩꯕ ꯃꯐꯝꯗꯨ꯫ ꯑꯗꯨꯗ ꯑꯉꯥꯡ ꯑꯣꯏꯔꯤꯉꯩꯗꯒꯤ ꯂꯩꯈ꯭ꯔꯝꯅ‌ꯦ꯫
ꯑꯣ ꯑꯩꯅ ꯍꯧꯖꯤꯛ ꯂꯩꯔꯤꯕꯁꯦ꯫
ꯍꯣꯏ꯫
ꯎꯝ꯫
ꯅꯪꯅ ꯍꯧꯖꯤꯛ ꯂꯩꯕꯁꯦ ꯍꯣꯏ ꯑꯗꯨꯝ ꯀꯩꯅꯣꯗꯨꯀꯣ꯫
ꯎꯝ꯫
ꯎꯝ꯫
ꯎꯝ꯫
ꯚꯥꯞ ꯇꯥꯔꯝꯅꯤꯗ꯫
ꯍꯣꯏ ꯕꯥꯞ ꯇꯥꯏꯌꯦ ꯕꯥꯞ ꯇꯥꯏꯌꯦ꯫
ꯎꯝ ꯍꯣꯏꯅꯦ꯫
꯫ ꯚꯥꯞ ꯇꯥꯗ꯭ꯔꯁꯨ ꯇꯥꯏꯑꯦ ꯍꯥꯏꯅ ꯑꯗꯨꯝ ꯍꯥꯏꯖꯤꯜꯂꯒ ꯌꯥꯔꯦ ꯍꯣꯔꯦꯟ ꯑꯗꯨꯝ ꯍꯪꯅꯤꯡꯉꯥꯏ꯫
ꯑꯥ꯫
ꯅꯣꯏꯗꯤ ꯍꯧꯎꯖꯤꯛ ꯀꯥꯟꯗꯤ ꯁꯨꯇꯤꯔꯣ꯫
ꯍꯣꯏ ꯑꯈꯣꯏ ꯁꯨꯇꯤ ꯑꯣꯏꯔꯦ ꯁꯨꯇꯤ ꯑꯣꯏꯔꯦ ꯁꯨꯇꯤ ꯑꯣꯏꯕꯒꯤ ꯑꯗꯨꯝ꯫ ꯀꯣꯏꯕ ꯆꯠꯂ ꯂꯩꯌꯦ
ꯑꯣ ꯅꯨꯡꯉꯥꯏꯔꯦꯗ꯫
ꯎꯝ꯫
ꯀꯌꯥꯝ ꯀꯨꯏꯅ ꯋꯥꯠꯂꯤꯒꯦ꯫
ꯑꯩꯒꯤꯁꯤ ꯋꯥꯠꯂꯤꯌꯦ ꯍꯟꯗꯛꯀꯤ ꯊꯥꯗꯤ ꯑꯗꯨꯝ ꯂꯣꯏꯅ ꯀꯩꯅꯣ ꯑꯣꯏꯔꯦ꯫
ꯅꫭꯏ ꯌꯥꯝ ꯌꯥꯠꯂꯤꯌ‌ꯦ꯫
ꯎꯝ꯫
ꯑꯣ ꯌꯥꯝ ꯅꯨꯡꯉꯥꯏꯅꯤꯗ꯫
ꯈꯤꯌꯥ꯫ ꯅꯨꯡꯉꯥꯏꯌꯦ ꯍꯥꯏꯁꯤꯔꯥ ꯅꯨꯡꯉꯥꯏꯇꯦ ꯍꯥꯏꯁꯤꯔꯥ ꯈꯪꯗ‌ꯦ꯫
ꯑꯗꯨ ꯅꯨꯡꯉꯥꯏꯌꯦ ꯍꯥꯏꯅ ꯑꯗꯨꯝ ꯈꯜꯂꯣꯗ ꯂꯣꯏꯅꯃꯛ ꯅꯨꯡꯉꯥꯏꯌꯦ ꯍꯥꯏꯅ ꯑꯗꯨꯝ ꯈꯜꯂꯣ꯫
ꯎꯝ꯫
ꯅꯠꯇ꯭ꯔꯥ ꯅꯠꯇ‌ꯦ꯫ ꯫
ꯍꯩ ꯍꯥ꯫ ꯅꯪ ꯉꯁꯤꯗꯤ ꯉꯥ ꯆꯥꯏꯌꯦ ꯍꯥꯏꯕꯅꯤꯀꯣ ꯉꯁꯥꯏ ꯍꫭꯏ꯫
ꯎꯝ ꯉꯥꯅ ꯄꯥꯝꯕ꯭ꯔꯥ ꯌꯦꯟꯅ ꯄꯥꯝꯕ꯭ꯔꯥ꯫
ꯑꯩꯗꯤ ꯑꯗꯨꯝ꯫ ꯃꯑꯣꯡ ꯀꯩꯅꯣ ꯂꯩꯗ ꯃꯑꯣꯡ ꯂꯩꯗ꯫
ꯑꯣ ꯊꯣꯡꯕ ꯊꯣꯡꯕꯒꯤꯃꯣꯡ꯫
ꯎꯝ ꯀꯩꯅꯣ ꯌꯦꯟ ꯑꯣꯏꯔꯗꯤ꯫ ꯑꯩꯈꯣꯏꯒꯤ ꯀꯩꯅꯣꯒꯤ ꯆꯤꯡꯒꯤ ꯑꯣꯏꯔꯗꯤ ꯌꯥꯏ
ꯎꯝ
ꯑꯗꯨ ꯄꯥꯝꯃꯦ
ꯎꯝ
ꯑꯣ ꯑꯣꯛꯁꯥꯗꯤ ꯆꯥꯅꯤꯡꯕ꯭ꯔꯣ ꯅꯪꯗꯤ
ꯍꯣꯏ ꯑꯣꯛꯁꯥꯅꯦ ꯁꯟꯁꯥꯅꯦ ꯂꯣꯏꯅ ꯆꯥꯏꯗ
ꯍꯣꯏ ꯑꯗꯨꯅ ꯐꯩꯌꯦꯀꯣ
ꯎꯝ ꯈꯣꯏꯗꯤ ꯀꯩꯅꯣꯁꯨ ꯆꯥꯏꯗ ꯍꯪꯉꯣꯏꯁꯨ ꯆꯥꯏꯗ
ꯍꯦꯟꯖꯤꯟꯕ ꯑꯃ ꯌꯥꯎꯔꯦꯗ ꯅꯪꯒꯤ ꯑꯗꯨꯃꯛꯇꯨꯗꯤ ꯍꯦꯟꯖꯤꯟꯗ꯭ꯔꯣ
ꯎꯝ
ꯑꯗꯣ ꯆꯥꯕꯗꯤ ꯂꯩꯕꯅꯤꯀꯣ ꯆꯥꯏꯌꯦꯗ ꯆꯥꯏꯌꯦ ꯑꯩꯁꯨ ꯈꯪꯉꯦꯗꯥ ꯆꯥꯕꯈꯣꯏꯗꯨ
ꯎꯝ ꯅꯪꯒꯤ ꯃꯈꯣꯟꯁꯤꯗꯤ ꯑꯩꯒꯤ ꯏꯃꯥꯟꯅꯕ ꯌꯥꯝ ꯃꯥꯟꯈ꯭ꯔꯦ
ꯑꯣ ꯅꯨꯕꯥꯔꯣ
ꯑꯍꯣꯏ ꯏꯃꯥꯟꯅꯕ ꯅꯪꯒꯤ ꯉꯥꯡꯕ ꯃꯑꯣꯡꯗꯣ ꯍꯥꯏꯝꯅꯤꯗ
ꯇꯜꯂꯦ ꯌꯥꯝꯅ
ꯎꯝ
ꯑꯦꯁꯦ ꯅꯨꯄꯥ ꯃꯥꯟꯅꯈ꯭ꯔꯕ꯭ꯔꯣ ꯃꯥꯟꯖꯁꯅꯨꯗ ꯀꯥꯏꯗꯦꯗꯥ
ꯅꯨꯄꯥ ꯅꯠꯇꯦ ꯑꯩꯅꯥ ꯍꯥꯏꯕꯗꯤ ꯑꯗꯨꯝ
ꯑꯣ ꯉꯥꯡꯊꯣꯛꯄꯗꯨ ꯑꯣ ꯚꯥꯞ ꯇꯥꯔꯦꯕ ꯃꯥꯁꯨ ꯑꯩꯒ ꯆꯞ ꯃꯥꯟꯅꯕ꯭ꯔꯣ
ꯆꯞ ꯃꯥꯟꯅꯩ ꯌꯥꯝ ꯂꯩꯅ ꯆꯞ ꯃꯥꯟꯅꯕꯗꯨꯗꯤ ꯑꯗꯨꯕꯨ ꯑꯗꯨꯝ ꯈꯔ ꯃꯥꯜꯂꯦ ꯍꯥꯏꯕꯅꯤꯗ
ꯑꯣ
ꯑꯗꯨ ꯃꯥꯁꯦ ꯑꯩꯅ ꯏꯃꯥꯒꯤ ꯂꯣꯟꯗ ꯉꯥꯡꯂꯁꯨ ꯑꯗꯨꯝ ꯀꯩꯅꯣ ꯂꯣꯟꯗ ꯈꯨꯝꯂꯛꯄ
ꯑꯣ ꯑꯃꯗꯨꯗ
ꯍꯧꯖꯤꯛ ꯑꯈꯣꯏꯅ ꯉꯥꯡꯂꯤꯕ ꯂꯣꯟꯗꯨꯗ ꯑꯗꯨꯝ ꯈꯨꯝꯂꯛꯄ ꯑꯗꯨꯒꯤ
ꯑꯗꯨ ꯅꯪ ꯉꯥꯡꯅꯅꯤꯡꯉꯗꯤ ꯑꯩꯉꯣꯟꯗ ꯑꯗꯨꯝ ꯉꯥꯡꯉꯣꯗꯥꯥ ꯅꯣꯏ ꯏꯃꯥꯒꯤ ꯂꯣꯟꯗꯣ
ꯑꯁꯤꯗ ꯉꯥꯡꯕꯤꯌꯨ ꯍꯥꯏꯕ꯭ꯔꯣ ꯑꯁꯤꯗ
ꯃꯛꯇꯗꯤ ꯉꯥꯡꯒꯅꯨ ꯍꯧꯔꯦꯟ ꯇꯥꯗ ꯉꯥꯡꯅꯁꯦ ꯀꯥꯏꯗꯦ
ꯑꯁꯤꯗ ꯉꯥꯡꯕꯤꯒꯦ ꯑꯗꯨꯗꯤ
ꯑꯥ ꯌꯥꯔꯦ ꯌꯥꯔꯦ ꯑꯗꯨꯃꯛꯇꯤ ꯇꯧꯕꯤꯔꯛꯀꯅꯨ ꯑꯩ ꯃꯊꯥ ꯌꯥꯝ ꯁꯥꯏꯌꯦ ꯑꯗꯨ ꯌꯥꯎꯔꯗꯤ ꯋꯥꯔꯁꯨ ꯋꯥꯅ ꯉꯥꯏꯍꯥꯛꯇꯪ ꯈꯥꯡꯕꯤꯈ꯭ꯔꯣ
ꯎꯝ
ꯐꯥꯒꯤ ꯇꯧꯕꯅꯤꯗ ꯑꯩꯁꯨ ꯅꯣꯡ ꯆꯨꯕꯁꯦ ꯄꯥꯝꯃꯦ ꯇꯨ ꯑꯣꯏꯔꯁꯨ ꯂꯝꯕꯤꯗꯨ ꯌꯥꯝꯅ ꯊꯤꯌꯦ ꯑꯗꯨꯒꯤ ꯇꯜꯂꯦ
ꯎꯝ ꯅꯨꯡꯁꯥ ꯁꯥꯔꯗꯤ ꯁꯛꯀꯤ ꯀꯩꯅꯣꯗꯨ ꯃꯥꯡꯉꯦ ꯍꯥꯏꯕ꯭ꯔꯣ
ꯍꯥꯏꯗꯤ
ꯁꯛꯀꯤ ꯀꯔꯤ ꯍꯥꯏꯅꯤ ꯇꯩꯔꯝꯕ ꯂꯝꯕ ꯂꯣꯏꯅꯃꯛ ꯃꯥꯡꯉꯦꯅ ꯍꯥꯏꯕ꯭ꯔꯣ
ꯃꯥꯡꯗꯦꯗ ꯑꯗꯨꯗꯤ ꯅꯪꯉꯣꯟꯗ ꯀꯅꯥꯅ ꯍꯥꯏꯒꯦ ꯃꯥꯡꯗꯦ ꯁꯨꯡꯃꯥꯡ ꯃꯥꯡꯗꯦꯀꯣ
ꯍꯣꯏ ꯑꯩ ꯍꯟꯗꯛꯀꯤ ꯀꯩꯅꯣ ꯑꯥ ꯊꯕꯛ ꯀꯟꯅ ꯇꯧꯔꯤꯕꯁꯤꯗ ꯖꯠ ꯖꯥꯠ ꯊꯦꯡꯅꯔꯦꯅ‌ꯦ ꯃꯤꯁꯤꯡꯁꯦ
ꯀꯃꯥꯏꯅ ꯊꯦꯡꯅꯕ꯭ꯔꯣ ꯍꯥ
ꯑꯁ ꯌꯥꯝ ꯌꯥꯝ ꯊꯦꯡꯅꯔꯦ ꯍꯟꯗꯛꯀꯤ ꯀꯩꯅꯣꯁꯤꯗ ꯁꯃꯔ ꯕꯤ ꯀꯦꯁꯟꯁꯤꯗ ꯑꯩ
ꯑꯣ ꯑꯣ ꯑꯣ ꯌꯥꯔꯦ ꯅꯪꯒꯤꯗꯨ ꯌꯥꯔꯦ
ꯅꯪꯒꯤꯗꯣ ꯌꯥꯔꯦꯀꯣ
ꯅꯩꯔꯦ ꯅꯠꯇ꯭ꯔꯥ
ꯅꯩꯔꯦ